ꯑꯣ ꯎꯪ ꯅꯨꯡꯉꯥꯏꯔꯤꯕꯣ
ꯍꯣꯏ ꯅꯨꯡꯉꯥꯏ ꯔꯤ ꯆꯥꯛ ꯆꯥꯔꯕ꯭ꯔꯣ
ꯍꯣꯏ ꯆꯥ ꯔꯦ
ꯀꯔꯤ ꯏꯟꯁꯥꯡ ꯆꯥ ꯒꯦ
ꯉꯁꯤ ꯌꯦꯟ ꯆꯥꯏ
ꯑꯥꯁ ꯏꯟꯁꯥꯡ ꯑꯍꯥꯎꯕꯅꯤꯗꯅ
ꯎꯪ ꯍꯥꯎꯕꯨꯗꯤ ꯍꯥꯎꯋꯦꯕ ꯑꯗꯨ ꯑꯩꯖꯨ ꯑꯩꯖꯦ
ꯎꯪ
ꯌꯦꯟ ꯌꯥꯝꯅ ꯆꯥꯅꯤꯡꯗꯕ ꯀꯣ
ꯑꯥꯁ ꯑꯗꯨ ꯑꯣꯏꯔꯗꯤ ꯀꯔꯤꯒꯤꯅꯣ ꯆꯥꯅꯤ ꯗꯦ ꯍꯥꯏꯔ ꯆꯥꯔꯤꯁꯤꯅ
ꯑꯩꯅ ꯊꯣꯡꯕ ꯅꯠꯇꯦꯅꯣ ꯑꯩ ꯏꯃꯥꯅ ꯊꯣꯡꯕꯅꯦ
ꯑꯣ ꯑꯣ ꯐꯔꯦꯅꯦ -ꯐꯔꯦꯅꯦ ꯅꯣꯡ ꯆꯨꯗꯔꯣ
ꯅꯣꯡ ꯆꯨꯔꯒꯥ ꯂꯩ ꯌꯦ
ꯑꯥꯗꯨꯅꯦ
ꯅꯪ ꯀꯗꯥꯏꯗꯒꯤꯅꯣ ꯀꯗꯥꯏ ꯗ ꯂꯩꯕꯅꯣ
ꯐꯥꯜꯗ ꯂꯩꯌꯦꯑꯦ
ꯑꯣꯡ ꯑꯩꯗꯤ ꯃꯩꯇꯩꯂꯣꯟꯗꯨ ꯌꯥꯝꯅ ꯈꯪ ꯗ꯭ꯔꯦꯗꯥ
ꯑꯩꯁꯨ ꯈꯪꯗꯦ ꯀꯣ ꯈꯪꯗꯕ ꯃꯁꯦꯟ ꯉꯥꯡꯅꯕꯅ ꯅꯨꯡꯉꯥꯏꯌꯦ ꯈꯪꯉꯨ ꯈꯪꯕ ꯃꯁꯦꯜ ꯉꯥꯡꯅꯔꯗꯤꯀꯣ ꯐꯔꯛ ꯏꯇꯥ ꯇꯥꯏꯌꯦꯕ
ꯉꯪꯡꯗ꯭ꯔꯗꯤ ꯌꯥꯗ꯭ꯔꯕ
ꯉꯥꯡꯒꯗꯕꯅꯦ ꯇꯝꯒꯗꯕꯅꯤ ꯅꯦ ꯃꯅꯤꯄꯨꯔꯗ ꯂꯩꯕꯅꯤꯅꯅꯦꯀꯣ ꯉꯥꯡꯗ꯭ꯔꯁꯨ ꯌꯥꯗꯦ ꯅꯦ
ꯇꯃꯦꯂꯣꯡꯗꯅꯤ
ꯑꯣ ꯑꯣ ꯐꯩꯏꯌꯦꯅꯦ ꯇꯃꯦꯂꯦꯡꯁꯦ ꯅꯣꯡ ꯆꯨꯀꯜꯂꯤꯀꯣ
ꯍꯣꯏ ꯂꯥꯏꯛꯁꯨ ꯂꯥꯛꯇ꯭ꯔꯦ
ꯍꯥꯥ
ꯏꯂꯦꯛꯇꯔꯤꯒꯁꯨ ꯂꯥꯡꯇ꯭ꯔꯦꯕ
ꯑꯣ ꯍꯣꯏꯅꯦ ꯅꯣꯡ ꯆꯨꯕꯅꯤꯅ ꯑꯣꯏꯔꯝꯒꯅꯤ
ꯎꯝ ꯅꯣꯡ ꯌꯥꯝꯅ ꯆꯨꯑꯦꯕ ꯑꯗꯨꯗꯤ ꯌꯦ ꯃꯐꯝꯁꯨ ꯐꯠꯇꯦꯅꯦ
ꯑꯣ ꯅꯈꯣꯏꯗꯤ ꯀꯔꯤ ꯀꯔꯤ ꯊꯕꯛ ꯇꯧꯔ ꯂꯩꯕ꯭ꯔꯥ ꯍꯧꯖꯤꯛꯀꯥꯟꯗꯤ
ꯑꯈꯣꯏ ꯍꯧꯖꯤꯛ ꯀꯣꯂꯦꯖ ꯆꯠꯂꯒ ꯂꯩꯌꯦ
ꯑꯣ ꯐꯩꯑꯦꯅꯦ
ꯅꯪꯗꯤ
ꯑꯩꯗꯤ ꯑꯗꯨꯝ ꯌꯨꯝꯗ ꯑꯉꯥꯡ ꯁꯦꯟꯅꯔꯒ ꯂꯩ ꯍꯥꯏꯕ ꯇꯥꯔꯦ
ꯑꯣꯝ ꯆꯍꯤ ꯀꯌꯥ ꯁꯨꯔꯦ
ꯀꯔꯤꯅꯣꯅꯦ ꯑ ꯀꯔꯤ ꯎꯝꯝ ꯅꯨꯄꯤꯉꯣꯟꯗ ꯆꯍꯤ ꯍꯪꯒꯅꯨ ꯍꯥꯏꯕ ꯅꯠꯇ꯭ꯔꯣ ꯅꯨꯄꯤꯉꯣꯟꯗ ꯆꯍꯤ ꯍꯪ ꯍꯪꯒꯅꯨ ꯑꯗꯨꯒ ꯅꯨꯄꯥꯉꯣꯟꯗ ꯀꯔꯤ ꯊꯕꯛ ꯇꯧꯒꯦ ꯍꯪꯒꯅꯨ ꯍꯥꯏꯕ ꯅꯠꯇ꯭ꯔꯣ
ꯑꯩꯁꯦ ꯈꯥꯟꯗꯕꯒꯤꯅꯤꯅ
ꯑꯥ ꯍꯦꯍꯦꯍꯦ ꯑꯗꯨꯒ ꯐꯖꯅ
ꯎꯨꯝ ꯌꯦꯅꯤꯡꯉ ꯂꯩ ꯍꯥꯏꯕ ꯍꯥꯏꯕꯗꯒꯤ ꯆꯍꯤ ꯀꯌꯥ ꯁꯨꯔꯦꯅ
ꯅꯠꯇꯦꯗ ꯏꯆꯥꯁꯤꯡꯗꯨꯝ ꯌꯦꯡꯛꯅꯅ ꯂꯩ ꯍꯥꯏꯕꯅꯤꯗ ꯑꯉꯥꯡ ꯁꯦꯟꯅꯔꯅ ꯂꯩ ꯍꯥꯏꯕꯅꯤꯗ ꯍꯥꯏꯇꯤ ꯊꯥꯔꯇꯤ ꯑꯕꯞ ꯑꯣꯏꯈ꯭ꯔꯦ ꯊꯥꯔꯇꯤ ꯊ꯭ꯔꯤ ꯊꯥꯔꯇꯤ ꯐꯣꯔ ꯌꯧꯔꯦ
ꯑꯣ
ꯅꯪꯗꯤ ꯇ꯭ꯋꯦꯟꯇꯤꯗꯤ ꯌꯧꯔꯕ
ꯍꯣꯏ ꯇꯋꯦꯟꯇꯤ ꯇꯨ
ꯑꯣ
ꯀꯣꯂꯦꯖ ꯊꯔꯗ ꯏꯌꯔ ꯆꯔꯒ ꯂꯩꯌꯦ
ꯑꯣ ꯐꯔꯦꯅꯦ ꯇꯃꯦꯡꯂꯣꯡꯗ
ꯍꯣꯏ ꯇꯃꯦꯡꯂꯣꯡꯗꯅꯦ ꯇꯃꯦꯂꯣꯡꯒꯤ ꯀꯣꯂꯦꯖ ꯑꯃ ꯂꯩꯕ ꯗꯨꯗ ꯂꯩꯕ
ꯇꯃꯦꯡꯂꯣꯡꯗꯤ ꯏꯪꯕꯅꯤꯅ ꯅꯨꯡꯉꯥꯏꯔꯝꯃꯅꯤꯅ
ꯎꯝ ꯇꯃꯦꯡꯂꯣꯡꯒꯤ ꯋꯦꯗꯔꯁꯦ ꯃꯦꯗꯤꯌꯝꯗ ꯂꯩꯕꯒꯤ ꯈꯔ ꯐꯥꯔꯦꯅ
ꯎꯝ ꯑꯗ ꯇꯃꯦꯡꯂꯣꯡ ꯑꯣꯏꯔꯁꯨ ꯕꯖꯥꯔ ꯋꯥꯏꯗꯤꯒꯤꯔꯥ
ꯕꯖꯥꯔ ꯋꯥꯏ ꯅꯠꯇꯦꯗꯥ ꯉꯥꯡ ꯈꯣꯄꯤꯂꯣꯡ ꯍꯥꯎꯄꯤꯂꯣꯡ ꯂꯩ ꯀꯥꯏ ꯈꯪꯕ꯭ꯔꯥ ꯍꯣꯏ ꯑꯁꯤꯗ ꯂꯩꯕꯅꯦ
ꯑꯦꯋꯦ
ꯅꯪꯁꯨ ꯑꯗꯨꯝ ꯇꯃꯦꯡꯂꯣꯡ ꯂꯥꯛ
ꯍꯣꯏ ꯇꯃꯦꯡꯂꯣꯡ ꯂꯥꯛꯑꯦꯗꯥ ꯀꯔꯤꯒꯤ ꯂꯥꯛꯔꯣꯏꯗꯕ ꯢꯁ ꯏꯁꯥꯒꯤ ꯗꯤꯁꯇ꯭ꯔꯤꯛꯅꯤꯅ
ꯅꯪ ꯃꯩꯇꯩ ꯅꯠꯇ꯭ꯔꯣ
ꯑꯩ ꯃꯩꯇꯩ ꯅꯠꯇꯦꯀꯣ ꯑꯩꯁꯨ ꯈꯥꯎꯄꯨꯝꯗꯒꯤꯅꯦ
ꯑꯣ ꯈꯥꯎꯄꯨꯝ
ꯑꯩꯅ ꯃꯩꯇꯩꯂꯣꯟ ꯐꯖꯅ ꯉꯥꯡꯕ ꯍꯩꯇꯦ ꯍꯥꯏꯔ ꯅꯪ ꯃꯩꯇꯩ ꯅꯠꯇ꯭ꯔ ꯀꯔꯤ
ꯅꯪ ꯐꯖꯅ ꯐꯖꯅ ꯉꯥꯡꯉꯤ ꯉꯥꯡꯉꯤꯅ ꯑꯗꯨꯒꯤ ꯑꯩꯗꯤ ꯅꯪ ꯃꯩꯇꯩꯅꯤ ꯏꯝꯐꯥꯜꯗ ꯂꯩꯌꯦ ꯍꯥꯏꯕꯒꯤ ꯃꯩꯇꯩꯅꯤꯅ
ꯏꯀꯥꯢꯌꯦꯀꯣ ꯏꯀꯥꯢꯌꯦꯀꯣ ꯍꯝ
ꯏꯝꯐꯥꯜꯗꯤ ꯃꯔꯛ ꯃꯔꯛ ꯂꯥꯛꯄ ꯑꯣꯏꯔꯝꯅꯤꯅ
ꯑꯣ ꯑꯩꯁꯨ ꯃꯔꯥꯛ ꯃꯔꯥꯛ ꯂꯥꯛꯀꯦꯗ
ꯎꯝ ꯈ꯭ꯔꯤꯁꯃꯥ ꯈ꯭ꯔꯤꯁꯃꯥꯁ ꯎꯝ
ꯗꯤꯁ ꯌꯔ ꯖꯅꯋꯥꯔꯤꯁꯨ ꯏꯝꯐꯥꯜ ꯆꯠ ꯆꯠ ꯆꯠꯔꯒ ꯂꯥꯛꯔ ꯂꯥꯛꯀꯅꯤ
ꯑꯣ ꯐꯩꯌꯦꯅꯦ ꯐꯩꯌꯦꯅꯦ ꯏꯝꯐꯥꯜꯗꯗꯤ ꯄꯣꯠ ꯆꯩꯗꯤ ꯁꯨꯅ ꯂꯩꯕꯅꯤꯅꯀꯣ
ꯈꯔ ꯅꯨꯡꯉꯥꯏꯒꯅꯤ
ꯍꯣꯏ ꯄꯩꯁꯥ ꯂꯩꯔꯗꯤ ꯅꯨꯡꯉꯥꯏ ꯍꯥꯏꯕ ꯇꯥꯔꯦ ꯄꯩꯁꯥ ꯂꯩꯇ꯭ꯔꯗꯤ ꯀꯔꯤ ꯎꯄꯥꯏ ꯂꯩ
ꯄꯩꯁꯥ ꯍꯣꯢ ꯑꯁ
ꯅꯈꯣꯏ ꯇꯃꯦꯡꯂꯣꯡ ꯅꯈꯣꯏ ꯇꯃꯦꯡꯂꯣꯡ ꯉꯨꯔꯣꯝꯗꯗꯤ ꯄꯩꯁꯥ ꯄꯥꯏꯕ ꯌꯥꯝ ꯂꯩ ꯍꯥꯏꯕ ꯅꯠꯇ꯭ꯔꯣ
ꯄꯩꯁꯥ ꯄꯥꯏꯌꯦꯖꯨ ꯑꯈꯣꯏꯗꯤ ꯑꯅꯤꯖꯨ ꯀꯦꯞꯇꯦꯟꯅꯤꯅꯥ
ꯍ ꯍꯦ ꯍꯦ ꯍꯦ
ꯁꯦꯂꯔꯤ ꯒꯨꯝꯕ ꯐꯪꯗꯕꯒꯤ ꯀꯗꯥꯏꯗꯒꯤ ꯄꯩꯁꯥ ꯂꯩꯒꯅꯨ
ꯄꯩꯁꯥ ꯄꯥꯏꯅꯩꯌꯦ ꯍꯥꯏꯌꯦꯗꯥ ꯑꯩꯈꯣꯏ ꯇꯃꯦꯡꯂꯣꯡ ꯑꯗꯨꯒ ꯎꯈ꯭ꯔꯨꯜꯒꯨꯝꯕꯁꯦ ꯄꯩꯁꯥ ꯌꯥꯝ ꯌꯥꯝ ꯄꯥꯏꯌꯦ ꯍꯥꯏꯅ ꯇꯥꯏꯗꯥ
ꯄꯩꯁꯥ ꯌꯥꯝꯅ ꯄꯥꯏꯕ ꯃꯤ ꯂꯩꯇꯔꯦ ꯏꯝꯐꯥꯜꯗ ꯄꯩꯁꯥ ꯄꯥꯏꯔꯒ ꯂꯩꯕ ꯃꯤ ꯌꯥꯝ ꯂꯩꯅ
ꯑꯁ ꯏꯝꯐꯥꯜꯗꯗꯤ ꯍꯧꯖꯤꯛꯀꯥꯟꯗꯤ ꯕꯤꯖꯤꯅꯦꯁꯁꯨ ꯇꯧꯕ ꯌꯥꯗꯔꯦ ꯆꯤꯡꯗꯅ ꯇꯧꯕ ꯅꯨꯡꯉꯥꯏꯕꯒꯤ ꯋꯥꯅꯦ ꯍꯟꯗꯛꯇꯤ
ꯑꯣ
ꯁꯤꯗꯗꯤ ꯕꯤꯖꯤꯅꯦꯁꯁꯨ ꯇꯧꯕ ꯌꯥꯗꯦ ꯑꯗꯨꯒ ꯉꯥꯏꯍꯥꯛ ꯂꯩꯗꯅ ꯕꯟꯒꯨꯝꯕ ꯂꯩ ꯂꯥꯛꯑꯗꯅ ꯕꯟꯒꯨꯝꯕ ꯂꯩꯌꯦꯗꯅꯥ ꯗꯔꯅꯥꯒꯨꯝꯕ ꯐꯝꯕ ꯈꯣꯠꯄ ꯇꯧꯔꯗꯤ ꯗꯨꯀꯥꯟꯁꯨ ꯐꯖꯅ ꯐꯝꯕ ꯌꯥꯗꯦꯕ ꯑꯈꯣꯏꯅ ꯕꯖꯥꯔ ꯊꯣꯛꯄꯁꯨ ꯌꯥꯝ ꯐꯔꯛ ꯇꯥꯕꯅꯦꯕꯀꯣ ꯍꯣꯏ
ꯅꯪ ꯗꯨꯀꯥꯟ ꯐꯝꯃꯦ
ꯗꯨꯀꯥꯟ ꯍꯣꯏ ꯗꯨꯀꯥꯟ ꯐꯝꯃꯦ ꯃꯔꯛ ꯃꯔꯛ ꯃꯤꯒꯤ ꯗꯨꯀꯥꯟꯅꯦꯗ ꯑꯩꯒꯤ ꯗꯨꯀꯥꯟꯗꯤ ꯅꯠꯇꯦ ꯁꯦꯡꯅ ꯍꯥꯏꯕ ꯗꯀꯣ ꯏꯆꯦꯈꯣꯏꯒꯤ ꯗꯨꯀꯥꯟ ꯐꯝꯕ ꯑꯗꯨꯒ ꯃꯥꯅ ꯁꯪꯗꯕ ꯅꯨꯃꯤꯠꯇ ꯑꯩꯁꯨ ꯆꯠꯄꯀꯣ
ꯑꯣ ꯅꯪ ꯈꯧꯄꯨꯝꯅꯅꯦ ꯍꯥꯏꯕ
ꯍꯣꯏ ꯈꯧꯄꯨꯝꯗꯒꯤꯅꯦꯕ ꯑꯩꯗꯤ
ꯑꯩ ꯈꯧꯄꯨꯝ ꯂꯛꯄ ꯇꯨ ꯊ꯭ꯔꯤ ꯇꯥꯏꯝ ꯂꯩꯍꯦ
ꯍꯥꯥ
ꯈꯧꯄꯨꯝ ꯑꯩ ꯂꯥꯛꯄꯀꯣ
ꯑꯣ
ꯇꯨ ꯑꯣꯔ ꯊ꯭ꯔꯤ ꯇꯥꯏꯝꯁ ꯁꯨꯔꯦ ꯍꯥꯏꯕꯅꯤꯗ
ꯑꯣ ꯅꯨꯡꯉꯥꯏꯕꯅꯤꯀꯣ ꯃꯐꯝꯗꯤ
ꯍꯣꯏ ꯃꯐꯝꯗꯤ ꯌꯥꯝꯅ ꯅꯨꯡꯉꯥꯏꯌꯦꯅ
ꯎꯝ
ꯁ꯭ꯀꯨꯜꯁꯨ ꯐꯕ ꯑꯃ ꯂꯩꯀꯣ
ꯎꯝ ꯁ꯭ꯀꯨꯜꯁꯨ ꯌꯥꯝꯈ꯭ꯔꯦ ꯍꯟꯗꯛꯇꯤꯀꯣ ꯁ꯭ꯀꯨꯜ ꯌꯥꯝ ꯂꯩꯈ꯭ꯔꯦ ꯍꯥꯟꯅꯗꯤ ꯁ꯭ꯀꯨꯜ ꯑꯃ ꯑꯅꯤ ꯈꯛꯇꯪ ꯑꯣꯏꯕꯅꯦꯕ ꯍꯧꯖꯤꯛ ꯇꯤ ꯁ꯭ꯀꯨꯜ ꯑꯅꯤ ꯑꯍꯨꯝ ꯃꯔꯤ ꯃꯉꯥ ꯁꯨꯔꯝꯔꯅꯤ
ꯑ꯭ꯁ ꯈꯣ ꯈꯣꯏꯗꯤ ꯄꯩꯁꯥꯁꯨ ꯀꯔꯤ ꯀꯌꯥꯝ ꯂꯩꯇ꯭ꯔꯦ
ꯄꯩꯁꯥꯗꯤ ꯇꯥꯟꯗ꯭ꯔꯗꯤ ꯎꯄꯥꯏ ꯂꯩꯇꯦꯅꯦꯀꯣ ꯐ꯭ꯔꯤ ꯗꯗꯤ ꯂꯥꯛꯄ ꯌꯥꯗꯦꯗꯅ
ꯎꯝ
ꯄꯩꯁꯥ ꯇꯥꯟꯕ ꯍꯩꯕ ꯑꯗꯨꯅ ꯂꯥꯏꯔꯤꯛ ꯍꯩꯕ ꯃꯤꯅꯤ ꯍꯥꯏꯅ ꯀꯧꯋꯦ ꯍꯥꯏꯕ ꯅꯠ ꯇ꯭ꯔꯣ
ꯑꯣꯖꯥ ꯙꯅ꯭ꯔꯕꯤꯔꯒꯤ ꯋꯥꯔꯤꯗꯣ ꯕꯤ ꯑꯦ ꯑꯦꯝ ꯑꯦ ꯀꯥꯔꯒ ꯀꯥꯟꯅꯗꯦ ꯄꯩꯁꯥ ꯇꯥꯟꯕ ꯍꯩꯕ ꯍꯩꯕ ꯃꯤꯗꯣ ꯂꯥꯏꯔꯤꯛ ꯍꯩꯕ ꯃꯤꯅꯤ ꯍꯥꯏꯅ ꯑꯗꯨꯒꯨꯝꯅ ꯅꯪꯁꯨ ꯅꯪꯒꯤ ꯀꯣꯂꯦꯖ ꯀꯥꯕ ꯂꯣꯏꯔꯗꯤ ꯗꯨꯝ ꯁꯥꯔꯚꯤꯁ ꯊꯤꯔꯅꯤꯗꯅ
ꯈꯪꯗ꯭ꯔꯦꯗ ꯗꯤꯑꯦꯝꯑꯦ ꯇꯝꯈꯤꯔ ꯇꯝꯈꯦꯔ ꯇꯝꯃꯔꯣꯏꯔ
ꯇꯝꯔꯁꯨ ꯐꯩꯑꯦꯅ ꯑꯁꯤ ꯃꯥꯁꯇ꯭ꯔ ꯇꯝꯕ ꯂꯣꯏꯔꯒ ꯗꯣꯛꯇ꯭ꯔꯦꯠ ꯑꯣꯏꯅꯤꯡꯉꯥꯏ
ꯍꯥꯥ
ꯗꯣꯛꯇ꯭ꯔꯦꯠ ꯑꯣꯏꯒꯗꯕ
ꯑꯣ
ꯇꯝꯕꯨ ꯇꯝꯔꯗꯤ ꯐꯖꯅ ꯇꯝꯕ ꯇꯝꯗ꯭ꯔꯗꯤ ꯅꯪꯒꯤ ꯅꯪꯅ ꯇꯝꯕ ꯇꯝꯅꯤꯡꯕꯗꯣ ꯇꯝꯕ ꯂꯣꯏꯔꯒ ꯊꯕꯛ ꯑꯃ ꯆꯥꯡꯅꯤꯌ ꯍꯣꯠꯅꯕ ꯍꯥꯏꯕ ꯇꯥꯔꯦ ꯑꯗꯨꯅ ꯃꯥꯏꯅ ꯇꯧꯕ ꯇꯥꯔꯦꯗꯅ
ꯎꯝ
ꯑꯗꯨꯅ
ꯅꯈꯣꯏꯗ ꯅꯣꯡ ꯁꯨꯕ꯭ꯔꯣ ꯁꯨꯕ꯭ꯔꯣ
ꯆꯨꯋꯦ
ꯑ ꯑꯈꯣꯏꯖꯤꯁꯨ ꯌꯥꯝꯅ ꯆꯨꯕꯅꯦ ꯍꯧꯖꯤꯛꯁꯨ ꯆꯨꯔꯒ ꯂꯩꯔꯦ
ꯑꯣ ꯅꯃꯦꯡꯂꯣꯡꯁꯦ ꯅꯣꯡꯗꯤ ꯆꯨꯒꯟꯕꯅꯤꯅ ꯅꯗ꯭ꯔꯥ
ꯍꯣꯏ
ꯑꯗꯨꯕꯨ ꯍꯟꯗꯛꯀꯥꯟꯗꯤ ꯑꯦꯟꯁꯥꯡ ꯅꯥꯄꯤꯁꯨ ꯑꯅꯧ ꯑꯅꯧꯕ ꯊꯣꯛꯈ꯭ꯔꯕꯅꯤꯅ ꯐꯖ ꯐꯖꯅ ꯆꯥꯔꯝ꯭ꯔꯅꯤꯅꯦ ꯆꯤꯡꯒꯤ ꯄꯣꯠꯊꯣꯛꯁꯤꯡ ꯅꯠꯇ꯭ꯔꯥ
ꯍꯣꯏ
ꯑꯩꯅ ꯇꯃꯦꯡꯂꯣꯡꯒꯤ ꯑ ꯈ꯭ꯋꯥꯏꯗꯒꯤ ꯆꯥꯅꯤꯡꯕꯗꯤ ꯀꯔꯤ ꯎꯝ ꯎꯝ ꯔꯐꯨꯗꯣ
ꯂꯐꯨ ꯌꯥꯝ ꯆꯥꯅꯤꯡꯉꯦ ꯌꯥꯝ ꯊꯣꯠꯂꯦꯗꯅ
ꯑꯣ ꯂꯐꯨ ꯑꯩꯗꯤ ꯌꯥꯝꯅ ꯆꯥꯅꯤꯡꯉꯤꯗ ꯌꯥꯝꯅ ꯁ꯭ꯋꯤꯠ ꯑꯣꯏꯕꯒꯣꯍꯣ
ꯍꯥꯥ
ꯌꯥꯝꯅ ꯀ ꯀꯔꯤ ꯍꯥꯏꯒꯅꯣ ꯁ꯭ꯋꯤꯠ ꯍꯩꯒꯗ꯭ꯔꯥ
ꯎꯝ
ꯑꯩꯗꯤ ꯆꯤꯅꯤꯒꯨꯝꯕ ꯆꯥꯅꯤꯡꯗꯦꯕ ꯊꯛ ꯆꯤꯅꯤ ꯆꯥꯁꯨ ꯊꯛꯅꯤꯡꯗ꯭ꯔꯦ
ꯎꯝ ꯑꯩꯗꯤ ꯂꯐꯨ ꯆꯥꯅꯤꯡꯉꯛꯑꯦ ꯑꯂꯨꯒ ꯏꯔꯣꯝꯕ ꯆꯥꯅꯤꯡꯉꯦ ꯑꯗꯨꯒ ꯆꯦꯡꯒꯨꯝ ꯃꯁꯔꯨꯝ ꯈꯣꯏꯗꯨꯁꯨ ꯆꯥꯅꯤꯡꯉꯛꯑꯦ
ꯑꯣ
ꯆꯥꯕ ꯐꯪꯗ꯭ꯔꯦꯅꯦ ꯍꯟꯗꯛꯀꯥꯟꯗꯤ ꯆꯤꯡꯗꯒꯤ ꯄꯣꯠꯆꯦꯞ ꯄꯨꯊꯣꯔꯛꯄ ꯌꯥꯗꯕꯅꯤꯅꯀꯣ ꯑꯁꯤꯗꯗꯤ ꯀꯗꯥꯏ ꯗꯤꯒꯤ ꯐꯪꯒꯅꯤ ꯐꯪꯗꯔꯦꯕ
ꯎꯝ
ꯍ ꯑꯗꯨ ꯑꯣꯏꯔꯗꯤ ꯅꯈꯣꯏꯗꯤ ꯑꯗꯨꯝ ꯀꯣꯂꯦꯖꯇꯤ ꯅꯤꯇꯤ ꯀꯥꯕ꯭ꯔꯣ ꯀꯃꯥꯏ ꯇꯧꯕ꯭ꯔꯣ ꯑꯣꯐ ꯑꯗꯨꯝ ꯂꯩꯕ꯭ꯔꯥ ꯍꯥꯏ ꯗꯤ ꯃꯔꯛ ꯃꯔꯛ ꯀꯥꯒꯅꯤ ꯃꯔꯛ ꯃꯔꯛ ꯁꯨꯃꯥꯏꯅ
ꯑꯣꯐ ꯗꯤ ꯂꯩꯇꯦꯗ ꯑꯗꯨꯁꯨ ꯃꯧꯛ ꯑꯃꯨꯃꯨꯛ ꯅꯤꯅꯤ ꯑꯩꯅ ꯑꯦꯞꯁꯦꯟ ꯇꯧꯅꯤꯡꯉꯗꯤꯀꯣ ꯑꯗꯨꯝ ꯇꯧꯕ ꯌꯥꯏꯗ ꯑꯣꯐꯇꯤ ꯂꯩꯇꯦ ꯑꯗꯨ ꯑꯩꯅ ꯑꯦꯞꯁꯦꯟ ꯑꯣꯏ ꯇꯧꯔꯗꯤ ꯑꯩꯒꯤ ꯑꯃꯥꯡꯕꯅꯤꯅ
ꯍꯣꯏ ꯍꯥꯟꯥꯟꯅꯗꯒꯤ ꯍꯦꯟꯅ ꯐꯖꯅ ꯀꯥꯈ꯭ꯔꯕ꯭ꯔꯥ
ꯍꯣꯏ ꯑꯩ ꯁꯦꯀꯦꯟ ꯏꯌꯥꯔꯅꯦ ꯍꯧꯖꯤꯛ ꯆꯠ ꯄꯗ ꯊꯥꯔꯠ ꯑꯣꯏꯒꯗꯧꯕꯅꯦꯕ
ꯑꯣ ꯅꯈꯣꯏꯒꯤ ꯁ꯭ꯀꯨꯜꯗꯣ ꯑꯣꯖꯥꯁꯤꯡ ꯑꯣꯖꯥꯁꯤꯡꯅ ꯐꯖꯅ ꯇꯥꯈ꯭ꯔꯕ꯭ꯔꯕ ꯂꯩꯗꯅ ꯐꯖꯅ ꯔꯤꯒꯨꯂꯔ ꯑꯣꯏꯅ ꯀꯥꯈ꯭ꯔꯕ꯭ꯔꯥ
ꯍꯣꯏ ꯑꯣꯖꯥꯗꯤ ꯑꯗꯨꯝ ꯔꯤꯒꯨꯂꯔ ꯑꯣꯏꯗ ꯑꯗꯨ ꯏꯁꯇꯨꯗꯦꯟ ꯈꯣꯏꯁꯤꯡꯅꯀꯣ
ꯍꯣꯏ
ꯑꯣꯏꯗ꯭ꯔꯕ ꯑꯗꯨꯝ ꯃꯈꯣꯏꯅ ꯂꯥꯡꯅꯤꯡꯕ ꯇꯝꯅ ꯂꯥꯛꯅꯤꯡꯗ꯭ꯔꯗꯤ ꯑꯗꯨꯝ ꯂꯥꯛꯇ꯭ꯔꯕꯀꯣ
ꯑꯗꯨꯅꯅꯤꯅꯦ ꯀꯣꯂꯦꯖ ꯀꯥꯕ ꯍꯥꯏꯔꯤꯗꯣ ꯃꯁꯥ ꯃꯁꯥꯒꯤ ꯈꯨꯁꯤ ꯑꯣꯏꯔꯦꯗꯅ
ꯍꯣꯏ
ꯈꯔ ꯒ꯭ꯌꯥꯟ ꯇꯥꯕꯒꯤ ꯔꯦꯡꯅ ꯂꯩꯈ꯭ꯔꯦꯕ
ꯑꯩꯁꯨ ꯏꯁꯀꯨ꯭ꯜ ꯗ꯭ꯔꯣꯞ ꯑꯣꯏꯅꯤꯡꯕꯅꯤ ꯍꯦꯍꯦ ꯇꯝꯅꯤꯡꯗ꯭ꯔꯦ
ꯀꯔꯤꯒꯤꯔꯣ ꯑꯥꯗ